ꯍꯜꯂꯣ
ꯑꯃꯤꯇꯥ ꯍꯥꯎ
ꯀꯩꯗꯧꯔꯝꯃꯤꯅꯣ
ꯑꯩꯗꯣ ꯉꯥꯏꯍꯥꯛꯇꯪ ꯄꯣꯊꯥꯔꯝꯕꯅꯦ ꯍꯪꯆꯤꯠ ꯂꯥꯡꯉꯝꯕꯅꯦ
ꯎꯝ
ꯆꯥꯛ ꯆꯥꯔꯕꯣ
ꯆꯥꯛ ꯆꯔꯦ ꯅꯣꯏꯗꯤ ꯆꯥꯔꯕꯣ
ꯆꯥꯔꯦ ꯑꯩꯁꯨ ꯅꯪ ꯀꯩ ꯏꯟꯁꯥꯡ ꯆꯥꯔꯒꯦ
ꯑꯂꯨ ꯊꯣꯡꯉꯦ
ꯑꯈꯣꯏꯗꯤꯅꯦ ꯀꯥꯡꯁꯣꯏ ꯊꯣꯡꯉꯦ ꯑꯗꯨꯒꯅꯦ ꯉꯥ ꯑꯇꯥꯎꯕ ꯑꯃꯒ ꯆꯥꯔꯦ
ꯎꯝ
ꯅꯣꯏ ꯌꯥꯝ ꯁꯥꯕ꯭ꯔꯣ
ꯑꯧ ꯁꯥꯏ ꯅꯣꯏꯒꯤꯗꯤ
ꯑꯩꯈꯣꯏꯗꯤ ꯌꯥꯝ ꯁꯥꯗꯦꯗ ꯍꯧꯖꯤꯛꯇꯤ
ꯎꯝ ꯑꯩꯈꯣꯏꯒꯤꯗꯤ ꯁꯥꯏꯌꯦ ꯍꯣꯔꯦꯟ ꯅꯨꯡꯗꯥꯡ ꯇꯨꯝꯕꯗꯣ ꯑꯩꯒꯤ ꯐꯃꯨꯡꯗꯣ ꯃꯊꯛꯇ ꯑꯣꯏꯌꯦꯕꯀꯣ ꯑꯗꯨꯗꯨꯅꯁꯨ ꯁꯥꯕ ꯍꯦꯟꯕꯒꯤ ꯑꯩꯗꯣ ꯃꯈꯥꯗ ꯐꯛ ꯊꯥꯔꯒ ꯇꯨꯝꯕꯁꯨ ꯌꯥꯎꯋꯦ
ꯅꯣꯏ ꯐꯛ ꯂꯩꯕ꯭ꯔꯣ
ꯑꯧ ꯂꯩꯌꯦ
ꯅꯣꯏ ꯃꯈꯥꯗ ꯇꯨꯝꯐꯝ ꯏꯁꯄꯦꯁ ꯂꯩꯕ꯭ꯔꯣ
ꯑ ꯏꯁꯄꯦꯁ ꯌꯥꯝꯗꯤ ꯂꯩꯇꯦ ꯈꯤꯇꯪ ꯂꯩ
ꯂꯥꯏꯔꯤꯛ ꯄꯥꯥꯕꯗꯤ ꯀꯗꯥꯏꯗ ꯄꯥꯏꯕ
ꯏꯁꯄꯦꯁꯇꯨꯗ ꯆꯧꯀꯤ ꯊꯥꯡꯗꯣꯛꯑꯒ ꯐꯝꯃꯒ ꯄꯥꯏ ꯆꯧꯀ꯭ꯔꯤ ꯑꯃ ꯊꯨꯞꯇꯣꯛ ꯊꯨꯞꯆꯤꯟ ꯌꯥꯕꯗꯣ ꯇꯦꯕꯜ ꯐꯃꯨꯡꯗ ꯃꯆꯥꯗꯣ꯫ ꯑꯗꯨꯒ ꯑꯃ ꯆꯧꯀꯨꯔꯤ ꯑꯃ ꯊꯦꯛꯇꯣꯛ - ꯊꯦꯛꯆꯟ ꯌꯥꯕ ꯐꯣꯜꯖꯤꯟ ꯌꯥꯕꯗꯣ ꯑꯗꯨꯁꯨ ꯂꯩꯌꯦ꯫
ꯑꯩꯈꯣꯏꯗꯤꯅꯦ ꯂꯥꯏꯔꯤꯛ ꯇꯝꯕꯁꯦ ꯑꯪꯀ ꯇꯝꯕ ꯂꯣꯏꯗ꯭ꯔꯤ ꯍꯧꯖꯤꯛꯐꯥꯎ꯫ ꯑꯩꯗꯤ ꯍꯌꯦꯡꯋꯥꯏꯕꯨꯛ ꯃꯌꯥꯝꯗꯤ ꯌꯥꯎꯗꯦ ꯊꯥꯏꯅ ꯑꯩꯈꯣꯏꯅ ꯇꯝꯕ ꯗꯤꯐ꯭ꯔꯦꯟꯁꯁꯟ ꯏꯟꯁꯇꯤꯇ꯭ꯨꯁꯟ ꯀꯩꯀꯥꯗꯣ ꯈꯔ ꯌꯥꯎꯔꯦꯗꯅ ꯑꯗꯨꯒ ꯂꯤꯃꯤꯠꯁ ꯀꯟꯇꯤꯅꯤ꯭ꯌꯨꯇꯤ ꯀꯩꯀꯥꯗꯨꯣ ꯈꯔ ꯌꯥꯎꯔꯦ ꯑꯗꯨꯒꯅꯦ ꯊꯥꯏꯅꯗꯤ ꯑꯩꯈꯣꯏꯅ ꯇꯝꯕ ꯀꯥꯟꯗ ꯄ꯭ꯔꯣꯐꯤꯠ ꯍꯥꯏꯔꯀꯥꯟꯗ ꯁꯦꯂꯤꯡ ꯄ꯭ꯔꯥꯏꯁ ꯃꯥꯏꯅꯁ ꯀꯣꯁ ꯄ꯭ꯔꯥꯏꯁ ꯇꯧꯋꯤꯗꯅ
ꯑꯥ꯫
ꯑꯩꯈꯣꯏꯅ ꯀꯃꯥꯏꯅ ꯇꯧꯕ ꯅꯠꯇꯕ ꯄ꯭ꯔꯣꯐꯤꯠꯁꯦ ꯀꯃꯥꯏꯅ ꯄꯨꯊꯣꯛꯀꯦ ꯍꯥꯏ ꯇꯥꯔꯒꯗꯤ ꯇꯣꯇꯦꯜ ꯔꯦꯚꯤꯅ꯭ꯌꯨ ꯃꯥꯏꯅꯁ ꯇꯣꯇꯦꯜ ꯀꯣꯁ ꯍꯥꯏꯔꯛꯅꯦꯕꯀꯣ ꯫ ꯔꯦꯚꯅꯌꯨ ꯍꯥꯏꯕ ꯗꯤ ꯑꯩꯈꯣꯏꯒꯤ ꯄꯩꯁꯥ ꯂꯥ ꯁꯤꯅꯦꯕꯀꯣ ꯑꯗ ꯔꯦꯚꯦꯅ꯭ꯌꯨꯁꯦ ꯀꯃꯥꯏꯅ ꯄꯨꯊꯣꯛꯀꯅꯤ ꯍꯥꯏꯗꯤ ꯄꯣꯠꯇꯨꯒꯤ ꯃꯃꯜꯒ ꯑꯗꯨꯗꯨꯀꯥꯟꯗ ꯃꯃꯜꯗꯨꯒ ꯃꯁꯤꯡ ꯀꯥꯗꯨ ꯈꯔ ꯆꯨꯝꯅ ꯆꯨꯝꯅ ꯄꯨꯔꯤ ꯅꯔꯅꯦꯕꯀꯣ꯫ ꯑꯗꯨꯒ ꯄꯩꯁꯥꯗꯣ ꯀꯃꯥꯏꯅ ꯄ꯭ꯔꯣꯐꯤꯠꯁꯦ ꯀꯌꯥꯝ ꯌꯥꯝꯅ ꯑꯣꯏꯖꯩ ꯀꯔꯝꯕ ꯃꯇꯝꯗ ꯑꯣꯏꯖꯩ ꯀꯥꯏꯅ ꯀꯩ ꯍꯪꯗꯣꯏꯕ ꯍꯥꯏꯗꯤ ꯑꯉꯥꯡ ꯑꯣꯏꯔꯤꯉꯩ ꯃꯇꯝꯗꯗꯤ ꯄ꯭ꯔꯣꯐꯤꯠꯇꯨ ꯀꯌꯥꯅꯣꯅ ꯍꯪꯉꯤꯗꯅ꯫ ꯀꯩꯌꯥꯅꯣ ꯍꯪ ꯕꯩ ꯃꯍꯨꯠꯇꯥ ꯀꯔꯝꯕ ꯃꯁꯤꯡꯗ ꯀ꯭ꯟꯇꯤ ꯄ꯭ꯔꯥꯏꯖꯇꯣ ꯀꯌꯥꯝ ꯌꯥꯝꯅ ꯌꯣꯟꯂꯗꯤ ꯃꯁꯤꯡ ꯀꯌꯥꯗ ꯄꯣꯠ ꯀꯌꯥꯗ ꯍꯦꯟꯅ ꯌꯣꯟ ꯇꯣꯡꯒꯅꯤꯒꯨꯝꯕ꯫ ꯍꯥꯏꯗꯤ ꯀꯔꯝꯕ ꯀꯥꯟꯗ ꯇꯣꯡꯒꯅꯤꯒꯨꯝ ꯍꯪꯗꯣꯏꯕ꯫ ꯑꯗꯨꯒ ꯑꯩꯈꯣꯏꯁꯦ ꯑꯃꯥ ꯏꯀꯣꯅꯣꯃꯦꯇ꯭ꯔꯤꯛꯁ ꯑꯅ ꯑꯃꯁꯨ ꯇꯝꯃꯦꯕꯀꯣ
ꯏꯀꯣꯅꯣꯃꯤ ꯏꯀꯣꯅꯣꯃꯤꯇꯤꯛꯁ
ꯑ ꯑꯗꯨꯀꯥꯟꯗꯅꯦ ꯏꯀꯣꯅꯣꯃꯦꯇ꯭ꯔꯤꯛꯁꯇ ꯇꯧꯋꯦ ꯅꯅꯦ ꯑꯌꯥꯝꯕꯅ ꯇꯨꯏꯒ꯭ꯔꯦꯁꯟꯅ ꯆꯦꯞꯇꯔ ꯑꯃ ꯌꯥꯎꯋꯦꯕꯀꯣ ꯑꯗ ꯑꯗꯅꯦ ꯏꯀ꯭ꯋꯦꯁꯟ ꯁꯦꯝꯕꯁꯦ ꯄꯣꯄꯨꯂꯦꯁ ꯁꯟ ꯕꯤꯒ꯭ꯔꯦꯁ ꯁꯟ ꯐꯪꯁꯟ ꯑꯅ ꯁꯦꯝꯕꯁꯨ ꯌꯥꯏ ꯇꯦꯝꯄꯜ ꯔꯤꯒ꯭ꯔꯦꯁꯟ ꯐꯣꯁꯤꯜ ꯁꯦꯝꯕꯁꯨ ꯌꯥꯏꯑꯕꯀꯣ ꯊꯦꯝꯄꯜ ꯍꯥꯏꯔꯒ ꯒꯅ ꯑꯀꯛꯅꯕ ꯈꯔ ꯂꯧꯔꯒ ꯁꯦꯝꯕꯁꯦ ꯑꯗꯨꯒ ꯄꯣ ꯄꯣꯄꯨꯂꯦꯁꯟ ꯍꯥꯏꯔꯒꯅ ꯃꯌꯥꯝ ꯂꯧꯕꯁꯦ ꯑꯗꯨꯒ ꯑꯩꯈꯣꯏꯅ ꯊꯥꯏꯅꯉꯩꯗꯗꯤ ꯏꯀ꯭ꯋꯦꯁꯟ ꯁꯦꯝꯕꯗ ꯋꯥꯏ ꯏꯀ꯭ꯋꯦꯜ ꯇꯨ ꯑꯦ ꯄ꯭ꯂꯁ ꯑꯦꯛꯁ ꯕꯤ ꯀꯥꯏꯅꯒ ꯌꯥꯝ ꯇꯧꯗ꯭ꯔꯅꯦ
ꯑꯥ
ꯑꯗꯩꯗꯅꯦ ꯋꯥꯏꯒꯁꯦ ꯑꯩꯈꯣꯏꯅꯅꯦ ꯋꯥꯏꯗꯪ ꯍꯥꯏꯔꯛꯑꯔꯣꯏꯕ ꯚꯦꯔꯤꯌꯦꯕꯜꯇꯪ ꯍꯥꯏꯔꯛꯑꯔꯣꯏꯕꯀꯣ ꯋꯥꯏꯁꯤꯅ ꯗꯤꯄꯦꯟꯗꯦꯟ ꯕꯦꯔꯤꯌꯦꯕꯜ ꯍꯥꯏꯔꯛꯑꯅꯤꯕꯀꯣ
ꯑꯥ
ꯑꯗꯨꯒ ꯑꯦꯛꯁꯁꯤꯅ ꯏꯟꯗꯤꯄꯦꯟꯗꯦꯟ ꯚꯦꯔꯤꯌꯦꯕꯜ ꯀꯥꯏꯅ ꯍꯥꯏꯔꯛꯑꯅꯤꯕ ꯍꯥꯏꯕꯗꯤ ꯏꯟꯗꯤꯄꯦꯟꯗꯦꯟ ꯚꯦꯔꯤꯌꯦꯕꯜ ꯍꯥꯏ ꯗꯤ ꯃꯥꯅ ꯇꯧꯅꯤꯡꯕ ꯑꯣꯏꯅꯤꯡꯕ ꯃꯁꯤꯡ ꯑꯣꯏꯕ ꯌꯥꯏ ꯍꯥꯏꯗꯨꯅꯦꯕ ꯗꯤꯄꯦꯟꯗꯦꯟꯁꯤꯅ ꯏꯟꯗꯤꯄꯦꯟꯗꯦꯟꯁ ꯁꯦ ꯇꯥꯡꯉꯒ ꯂꯩꯕꯒꯤ ꯗꯤꯄꯦꯟꯗꯦꯟ ꯕꯦꯔꯤꯌꯦꯕꯜ ꯍꯥꯏꯗꯣꯏꯅꯦꯕ ꯃꯔꯝꯗꯤ ꯑꯦꯛꯁꯀꯤ ꯃꯁꯤꯡꯁꯤꯅ ꯑꯣꯏꯅꯤꯡꯕ ꯑꯣꯏꯕ ꯌꯥꯔꯒ ꯑꯥ ꯑꯦꯛꯁꯀꯤ ꯋꯥꯏꯒꯤ ꯃꯤ ꯊꯨꯁꯦ ꯄꯨꯊꯣꯔꯛꯇꯣꯏꯅꯦꯕ ꯑꯗꯣ ꯋꯥꯏꯒꯤ ꯚꯦꯂꯨꯁꯤꯗꯤ ꯑꯦꯛꯁ ꯑꯗꯨꯗꯒꯤ ꯇꯥꯡꯉꯒ ꯈꯪꯗꯣꯏꯅꯦꯕ ꯃꯥ ꯁꯤꯡꯖꯦ ꯫ ꯁꯤꯒꯨꯝꯕ ꯃꯌꯥꯝ ꯌꯥꯏ ꯌꯦ ꯕꯥ ꯈꯡꯕꯔꯥ ꯫
ꯑꯥ꯫
ꯑꯗꯨꯅ ꯃꯣꯏꯒꯤ ꯃꯔꯣꯟꯁꯦ ꯀꯌꯥ ꯃꯦꯟ ꯇꯥꯗꯦ ꯄꯦꯔꯥꯃꯤꯇꯔ ꯅꯟ ꯄꯦꯔꯥꯃꯤꯇ꯭ꯔꯤꯛ ꯇꯦꯁ ꯄꯦꯔꯥꯃꯦꯇ꯭ꯔꯤꯛ ꯇꯦꯁ ꯀꯥꯅꯥ ꯌꯥꯝ ꯂꯩꯌꯦꯕ꯫
ꯄꯦꯔꯥꯃꯦꯇ꯭ꯛ ꯇꯦꯁ ꯅꯟ ꯄꯦꯔꯥ ꯏꯁꯇꯦꯇꯤꯇꯤꯛꯁꯇꯁꯨ ꯌꯥꯎꯏꯤꯗꯅ꯫
ꯌꯥꯎꯋꯤ ꯅꯣꯏꯒꯤꯗ ꯌꯥꯎꯕ꯭ꯔꯥ ꯁꯦꯝꯄꯜ ꯇꯔꯦꯁꯟ ꯌꯥꯎꯕ꯭ꯔꯥ?
ꯑ ꯄꯦꯔꯥꯃꯦꯇ꯭ꯔꯤ ꯇꯦꯁ ꯅ ꯄꯦꯔꯥꯃꯦꯇ꯭ꯛ ꯇꯁꯇꯣ ꯑꯩꯈꯣꯏꯗ ꯌꯥꯎꯋꯦꯕ ꯄꯦꯔꯥꯃꯦꯇ꯭ꯔꯤꯛ ꯇꯦꯁ ꯁꯤꯗꯩꯗ ꯌꯥꯎꯗꯣꯏꯁꯤꯅ ꯇꯤ ꯇꯦꯁꯅꯦ ꯖꯦꯠ ꯇꯦꯁꯅꯦ, ꯑꯦꯅꯣꯚ ꯇꯦꯁꯅꯦ ꯌꯥꯎꯋꯦꯕ꯫ ꯑꯗꯨꯒ ꯅꯟ ꯄꯦꯔꯥꯃꯦꯇ꯭ꯔꯤꯛ ꯇꯦ ꯅ ꯑꯦꯐ ꯇꯦꯁꯇꯣ ꯑꯦꯐ ꯇꯦꯁꯇ꯭ꯣ ꯑꯩꯈꯣꯏꯗ ꯌꯥꯎꯗꯦꯕ ꯂꯥꯏꯔꯤꯛꯇ ꯌꯥꯎꯔꯛꯇ꯭ꯔꯦꯕ꯫ ꯀ ꯖꯦꯠ ꯇꯦꯁꯀ ꯑꯦꯅꯣꯚꯒ ꯌꯥꯎꯋꯦꯕ ꯑꯗꯨꯒ ꯅꯟ ꯄꯦꯔꯥꯃꯦꯇ꯭ꯔꯤꯛꯇꯅ ꯌꯥꯎꯕꯗꯣ ꯁꯤ ꯏꯁꯀ꯭ꯋꯥꯔꯗꯣ ꯃꯔꯨꯑꯣꯌꯦꯅ ꯌꯥꯎꯋꯦꯕ꯫
ꯀꯥꯏ ꯏꯁꯀ꯭ꯋꯦꯔ ꯅ ꯄꯥꯑꯣ꯫
ꯑꯁꯥꯏ ꯏꯁꯀ꯭ꯋꯥꯔꯗꯣ ꯑꯦꯁ ꯀ꯭ꯋꯥꯔꯅ ꯗꯤꯅꯣꯠ ꯇꯧꯕꯗꯣ ꯀꯥꯏ ꯀꯥꯏ ꯏꯁꯀ꯭ꯋꯥꯔ ꯍꯥꯏꯗꯣꯔꯣ ꯑꯗꯨꯗꯣ?
ꯑꯥ꯫
ꯍꯥꯏꯗꯤ ꯆꯤꯁ ꯀ꯭ꯋꯥꯔꯅ ꯍꯥꯏ꯫
ꯅꯣꯏ ꯑꯣꯖꯥꯅ ꯇꯛꯄꯗ ꯀꯥꯏ ꯏꯁꯀ꯭ꯋꯥꯔ ꯍꯥꯏꯗ꯭ꯔꯣ?
ꯇꯤ ꯁꯀꯥꯌꯔ ꯍꯥꯏꯌꯦ꯫
ꯑꯗꯨꯀꯥꯟꯗ ꯅꯣꯏ ꯑꯣꯖꯥꯅ ꯅꯣꯏ ꯑꯣꯖꯥꯅ ꯍꯥꯏꯕꯀꯥꯟꯗ ꯍꯥꯏꯄꯣꯊꯦꯁꯤꯁ ꯇꯦꯁ
ꯑꯥ ꯌꯥꯎꯣꯏ ꯌꯥꯎ ꯍꯥꯏ ꯄꯣꯠꯇꯁꯤꯁ ꯑꯦꯖꯝꯁꯟꯒꯤ
ꯅꯜ ꯍꯥꯏꯄꯣꯊꯦꯁꯤꯁ ꯑꯣꯜꯇꯔꯅꯦꯠ ꯍꯥꯏꯄꯣꯊꯦꯁꯤꯁ ꯀꯥꯏꯅ ꯍꯥꯏꯗ꯭ꯔꯥ
ꯅꯂꯗꯤ ꯅꯜꯗꯤ ꯌꯥꯎꯋꯦ ꯅꯜ ꯍꯥꯏꯄꯣꯊꯦꯁꯤꯁ ꯀꯩꯀꯥ ꯇꯧꯕꯗꯣ
ꯑꯗꯨꯒ ꯇꯥꯏꯞ ꯋꯥꯟ ꯑꯦꯔꯔ ꯇꯥꯏꯞ ꯇꯨ ꯑꯦꯔꯔ ꯀꯥꯏꯅ ꯍꯥꯏꯗ꯭ꯔꯣ
ꯇꯥꯏꯞ ꯋꯥꯟ ꯏꯔꯔ ꯇꯥꯏꯄ ꯇꯨ ꯏꯔꯔꯒꯤ
ꯇꯥꯏꯞ ꯋꯥꯟ ꯏꯔꯔ ꯍꯥꯏ ꯕꯁꯤꯅꯅꯦ ꯑꯩꯈꯣꯏꯅ ꯑꯁꯣꯏꯕ ꯇꯥꯏꯞ ꯑꯍꯥꯟꯕꯁꯤꯗ ꯀꯃꯥꯏꯅ ꯇꯧꯏ ꯍꯥꯏꯕ ꯃꯇꯝꯗꯅꯦ ꯑꯩꯈꯣꯏꯅꯅꯦ ꯃꯁꯤꯡ ꯃꯤꯅ ꯆꯨꯝꯃꯒ ꯂꯩꯔꯕ ꯃꯁꯤꯡꯁꯦ ꯑꯩꯈꯣꯏꯅ ꯂꯥꯜꯂꯦꯅ ꯍꯥꯏ ꯍꯥꯏꯔꯨꯕꯁꯦ ꯂꯥꯜꯂꯦꯅ ꯌꯦꯠꯂꯨꯕꯗꯣ
ꯇꯥꯏꯞ ꯋꯥꯟ ꯏꯔꯔ ꯍꯥꯏꯁꯤꯅ ꯆꯨꯝꯃꯒ ꯂꯩꯕ ꯃꯁꯤꯡ ꯁꯤꯡꯁꯤꯗ ꯑꯩꯈꯣꯏꯅ ꯂꯥꯜꯂꯦꯅ ꯌꯦꯠꯂꯨꯕꯁꯦ ꯁꯤꯅ ꯇꯥꯏꯞ ꯋꯥꯥꯟ ꯏꯔꯔ ꯀꯧꯗꯣꯏꯕ
ꯑ ꯑꯗꯨꯒ ꯇꯥꯏꯞ ꯇꯨ ꯍꯥꯏꯔꯒꯅ ꯂꯥꯜꯂꯒ ꯂꯩꯕꯗ ꯑꯩꯈꯣꯏꯅ ꯆꯨꯝꯃꯦꯅ ꯍꯥꯏꯔꯨꯕꯁꯦ
ꯑꯣ ꯑꯗꯨꯗꯣ ꯑꯩꯈꯣꯏꯒꯤ ꯑꯦꯛꯖꯥꯝꯗ ꯍꯪꯈ꯭ꯔꯦꯕꯀꯣ ꯃꯃꯥꯡꯒꯤ ꯏꯌꯥꯔ ꯀꯣꯏꯁꯟꯗ ꯑꯗꯣ ꯑꯩꯈꯣꯏꯒꯤ ꯁꯤꯂꯦꯕꯁꯀꯤ ꯃꯅꯨꯡꯁꯤꯗ ꯃꯣꯏꯅ ꯑꯩꯈꯣꯏꯒꯤ ꯏꯁꯇꯗꯤ ꯃꯦꯇꯔꯤꯌꯦꯜ ꯑꯃ ꯄꯤꯗꯅ ꯑꯗꯗꯤ ꯑꯗꯨ ꯀꯣꯏꯁꯟꯗꯣ ꯌꯥꯎ ꯗꯦꯕ ꯌꯥꯎꯗꯕꯒꯤ ꯍꯪꯉꯛꯄꯗ ꯃꯅꯤꯡꯗ ꯄꯤꯕꯗꯣ ꯑꯗꯨꯗꯤ ꯌꯥꯎꯋꯦꯕ ꯑꯗꯨꯒ ꯍꯥꯏꯄꯣꯊꯦꯁꯤꯁ ꯍꯥꯏꯁꯤꯅ ꯀꯩꯅꯣꯗꯣ ꯅꯠꯇ꯭ꯔꯣ ꯑꯩꯈꯣꯏꯅ ꯄꯣꯠ ꯑꯃ ꯑꯦꯖꯨꯝꯁꯟ ꯇꯧꯁꯟꯕꯗꯣ
ꯍꯣꯏ ꯑꯦꯖꯨꯝꯁꯟ ꯇꯧꯔꯀꯥꯟꯗꯅꯦ ꯃꯁꯤꯡꯗꯣ ꯅꯪꯅ ꯂꯧꯅꯤꯡꯕ ꯇꯤ ꯇꯦꯁ ꯀꯩꯀꯥ ꯂꯧꯔꯅꯦꯕꯀꯣ ꯑꯃꯍꯦꯛꯇ ꯇꯦꯁ ꯇꯧꯔꯀꯥꯟꯗ ꯇꯥꯔꯛꯏꯕ ꯚꯦꯂꯨꯗꯣ ꯑꯗꯨꯗꯨꯅ ꯃꯣꯏꯒꯤ ꯀ꯭ꯔꯤꯇꯤꯀꯦꯜ ꯚꯦꯂꯨ ꯑꯃ ꯄꯤꯔꯝꯒꯅꯦꯕꯀꯣ ꯁꯤꯒꯅꯤꯐꯤꯀꯦꯟꯁ ꯑꯣꯏꯅ ꯁꯤꯒꯅꯤꯐꯤꯀꯦꯟꯁ ꯑꯣꯏ ꯍꯥꯏꯕꯒꯤ ꯍꯥꯏꯕꯗꯤ ꯑꯦꯔꯤꯌꯥ ꯑꯃꯗꯩꯩ ꯑꯃ ꯇꯝꯗ ꯖꯦꯔꯣ ꯄꯣꯏꯟ ꯐꯥꯏꯚ ꯑꯃꯒꯤ ꯁꯔꯨꯛ ꯑꯃꯗꯤ ꯔꯤꯖꯦꯛꯁꯟ ꯔꯤꯖ ꯑꯟꯅꯤ ꯅꯩꯏꯟ ꯖꯤꯔꯣ ꯄꯣꯏꯟ ꯅꯥꯏꯟ ꯐꯥꯏꯐ ꯔꯤꯖ ꯖꯟ ꯑꯗꯨꯗꯨꯅ ꯑꯦꯛꯁꯦꯞꯇꯦꯟꯁ ꯔꯤꯖꯟꯅꯤ ꯍꯥꯏꯗ꯭ꯔꯥ ꯑꯗꯩꯗ ꯖꯤꯔꯣ ꯄꯣꯏꯟ ꯅꯥꯏꯟ ꯐꯥꯏꯚ ꯇꯥꯏꯞꯇꯨꯒꯤ ꯀ꯭ꯔꯤꯇꯤꯀꯦꯜ ꯚꯦꯂꯨ ꯑꯃ ꯄꯤꯔꯝꯕꯅꯦꯕ
ꯑꯥ
ꯑꯗꯨ ꯚꯦꯂꯨꯗꯨꯗꯒꯤ ꯅꯪꯅ ꯊꯥꯔꯛꯏꯕ ꯃꯁꯤꯡꯗꯨꯅ ꯆꯥꯎꯕ ꯍꯦꯟ ꯇꯥꯔꯒꯗꯤ ꯅꯜ ꯍꯥꯏꯄꯣꯊꯦꯁꯤꯁ ꯇꯣ ꯔꯤꯖꯦꯛ ꯇꯧꯒꯅꯤ ꯑꯠ ꯑꯈꯣꯏꯅ ꯑꯦꯛꯁꯦꯞ ꯇꯧꯕ ꯉꯝꯃꯣꯏꯅ ꯍꯥꯏꯗꯣꯏꯅꯦꯕ ꯑꯣꯜꯇꯔꯅꯦꯠ ꯑꯗꯨ ꯑꯣꯏꯇꯥꯔꯒꯗꯤ ꯍꯥꯏꯄꯣꯊꯦꯁꯤꯁ ꯍꯥꯏꯕꯗꯤ ꯆꯨꯝꯃꯤ ꯂꯥꯜꯂꯤ ꯑꯩꯅ ꯂꯧꯔꯤꯕ ꯃꯁꯤꯡꯁꯦ ꯆꯨꯝꯃꯤ ꯂꯥꯜꯂꯤ ꯍꯥꯏꯕ ꯇꯥꯏꯕ
ꯑꯣ ꯑꯩꯅ ꯃꯁꯤꯡꯁꯦ ꯑꯃꯍꯦꯛꯇ ꯂꯧꯁꯤꯜꯂꯒ ꯆꯨꯝꯃꯤ ꯑꯣꯔ ꯂꯥꯜꯂꯤꯖꯦ ꯍꯥꯏ
ꯃꯣꯏꯅ ꯃꯣꯏꯅꯅꯦꯀꯣ ꯁꯤꯒꯤ ꯃꯁꯤꯡꯁꯤꯗ ꯍꯥꯏ ꯄꯣꯊꯤꯁ ꯁꯤꯁꯦ ꯁꯤꯛꯅꯤꯐꯤꯀꯦꯟꯁ ꯑꯣꯏꯕ꯭ꯔꯥ ꯑꯣꯏꯗꯞ ꯕꯔꯥ ꯍꯥꯟꯅ ꯍꯪꯉꯛꯀꯗꯣꯏꯅꯦꯕꯀꯣ ꯃꯤꯟ ꯕꯤꯂꯨ ꯄꯤꯔꯛ ꯀꯅꯤ ꯏꯁꯇꯦꯟꯗꯔꯠ ꯑꯦꯔꯔꯒꯤ ꯕꯤꯂꯨ ꯄꯤꯔꯛ ꯄ ꯌꯥꯏꯀꯣ ꯃꯣꯏꯅ ꯑꯗꯨꯗꯣ
ꯑꯣ
ꯑꯗꯨꯒ ꯅꯣꯏꯗ ꯇꯥꯏꯝ ꯁꯤꯔꯤꯁ ꯗꯦꯇꯥ ꯀ꯭ꯔꯣꯁ ꯁꯦꯛꯁꯅꯦꯜ ꯗꯦꯇꯥ ꯌꯥꯎꯕ꯭ꯔꯥ
ꯑꯥ ꯌꯥꯎꯋꯦ
ꯇꯥꯏꯝ ꯁꯤꯔꯤꯁ ꯍꯥꯏꯔꯒꯅ ꯆꯍꯤꯗꯤ ꯃꯥꯟꯅꯗꯕ ꯃꯗꯨꯒ ꯀꯝ ꯄꯣꯅꯦꯟꯒꯨꯝꯕꯗꯨꯅ ꯇꯣꯉꯥꯟ ꯇꯣꯉꯥꯟꯕ ꯀ꯭ꯔꯣꯁ ꯁꯦꯛꯁꯅꯦꯜ ꯍꯥꯏꯔꯒꯅ ꯑꯥ ꯆꯍꯤꯗꯤ ꯃꯥꯟꯅꯕ ꯑꯗꯨꯗꯨ ꯀꯥꯟꯗ ꯀꯝꯄꯣꯅꯦꯟ ꯃꯥꯟꯅꯗꯕ ꯑꯃꯥꯏ ꯍꯥꯏꯔꯗ꯭ꯔꯥ
ꯎꯝ
ꯄꯨꯟꯖꯜꯂꯒ ꯑꯅꯤꯃꯛ ꯃꯅ ꯑꯅꯤꯃꯛ ꯌꯥꯎꯕꯗꯨꯅ ꯄꯨꯜ ꯗꯦꯇꯥ ꯀꯧꯏ ꯀꯥꯏꯅꯒ
ꯑꯥ
ꯅꯪꯅꯦ ꯑꯩꯅꯦ ꯀꯣꯟꯅ ꯑꯃꯨꯛ ꯇꯧꯔꯛꯑꯒꯦ ꯀꯣ ꯊꯝꯃꯒꯦ꯫
ꯍꯣꯏ꯫
ꯊꯝꯃꯣ ꯋꯥꯔꯤꯁꯨ ꯌꯥꯝ ꯅꯨꯡꯉꯥꯏꯔꯤ꯫
ꯍꯣꯏ ꯊꯝꯃꯒꯦ ꯏꯆꯦ꯫
ꯎꯝ꯫